ꯇꯄ꯭ꯔꯥ ꯍꯦ ꯑꯈꯣꯏꯗꯤ ꯅꯣꯡ ꯆꯨꯋ‌ꯦ
ꯅꯣꯡ ꯆꯨꯋ‌ꯦ
ꯎꯝ
ꯈ‌ꯣꯏꯗꯤ ꯅꯣꯡꯒ ꯎꯗꯕ ꯀꯨꯏꯔꯦ
ꯍꯣꯏꯗꯤ ꯅꯣꯡ ꯍꯧꯖꯤꯛ ꯀꯥꯟ ꯆꯨꯋ‌ꯦ ꯑꯁ ꯑꯩꯈꯣꯏꯗꯤ ꯅꯣꯡ ꯆꯨꯗꯁꯅꯨ ꯍꯥꯏꯕꯅꯦ ꯂꯝꯕꯤ ꯌꯥꯝ ꯅꯨꯡꯉꯥꯏꯇꯦ
ꯈꯣꯏ ꯁꯤꯗꯗꯤ ꯅꯣꯡ ꯆꯨꯍꯟꯅꯤꯡꯉꯤ ꯏꯪꯉꯦꯕ ꯅꯣꯡ ꯆꯨꯔꯗꯤ
ꯌꯥꯝ ꯁꯕ꯭ꯔꯥ
ꯁꯥꯏ ꯍ‌ꯣꯏ ꯁꯥ ꯁꯥꯕ ꯃꯇꯝꯁꯨ ꯂꯩ ꯑꯗꯣ ꯌꯥꯝ ꯁꯥꯗꯕ ꯃꯇꯝꯁꯨ ꯂꯩ ꯏꯌꯥꯝꯕꯅ ꯁꯥꯏꯗ ꯗꯨꯝ
ꯑꯥ ꯑꯈ‌ꯣꯏꯖꯨ ꯅꯨꯡꯁꯥ ꯁꯥꯔꯗꯤ ꯁꯥꯏꯗ ꯑꯗꯨ ꯑꯣꯏꯔꯖꯨ ꯂꯝꯕꯤꯗꯣ ꯅꯨꯡꯉꯥꯏꯃꯟꯗꯦꯕ ꯅꯣꯡ ꯆꯨꯔꯗꯤ ꯈꯣꯏꯒꯤꯗꯤ
ꯀꯃꯥꯏ ꯗꯧꯕ ꯕꯩꯅ‌ꯣ
ꯂꯩꯈꯣꯝ ꯉꯛꯇꯅꯦ
ꯀꯔꯤ ꯅꯣꯛꯄꯔꯥ ꯀꯔꯤꯒꯤ ꯌꯥꯏ ꯌꯥꯏ ꯇꯥꯏ ꯌꯥꯏ ꯌꯥꯏ ꯗꯨ ꯄꯨꯌꯥꯏꯗ ꯍꯥꯕꯗꯨ ꯅꯠꯇ‌ꯦ
ꯀꯣ ꯑꯩ ꯁꯥꯎꯔꯛꯀꯅꯤ
ꯅꯪ ꯑꯁꯤ ꯕ ꯅꯕꯥꯟꯅꯤ ꯃꯔꯨꯞ ꯑꯣꯏꯕ ꯌꯥꯝꯅ ꯃꯇꯤꯛ ꯆꯥꯏ ꯌꯥꯝꯅ ꯃꯥꯟꯅꯩꯩꯌꯦ ꯅꯕꯥꯅꯤ
ꯀꯥꯔꯟꯇꯕꯁꯨ ꯃꯥꯅꯩꯌꯦ
ꯃꯥꯟꯗꯦ ꯑꯗꯨꯗꯤ ꯃꯥꯟꯗꯦ ꯃꯥꯅ ꯍꯦꯟꯕꯅꯤ
ꯑꯣ ꯃꯅꯥꯗꯤ ꯍꯦꯟꯕꯔꯥ ꯍꯣꯏ ꯑꯩꯈꯣꯏ ꯏꯆꯦꯗꯨ ꯌꯥꯝ ꯀꯥꯔꯟ ꯇꯥꯏꯌꯦ ꯃꯥꯗꯣ
ꯑꯗꯨꯝ ꯁꯤꯔꯤꯌꯦꯁ ꯃꯇꯝꯁꯨ ꯃꯥ ꯀꯥꯔꯟ ꯐꯨꯔꯒ ꯑꯗꯨꯝ ꯂꯩꯕ ꯉꯝꯃꯦ
ꯑꯁꯥꯟꯅꯈꯣꯏꯗꯣ ꯑꯁ ꯀꯣꯏꯕ ꯆꯠꯄ ꯃꯇꯝ ꯈꯣꯏꯗꯣ ꯑꯁ ꯌꯥꯝ ꯅꯤꯡꯁꯤꯡꯉꯦ ꯅꯨꯡꯉꯥꯏꯕꯅꯤꯅꯤ
ꯎꯝ
ꯑꯩꯅꯦ ꯑꯗꯨꯒ ꯍꯥꯟꯅ ꯑꯔꯨꯞ ꯅꯨꯄꯤ ꯑꯃ ꯂꯩꯗꯅ ꯑꯩꯈꯣꯏꯗꯨ ꯃꯣꯏ ꯌꯨꯝ ꯃꯃꯥꯡꯗ ꯅꯠꯇꯦ ꯑꯩꯈꯣꯏ ꯌꯨꯝ ꯃꯃꯥꯡꯗ
ꯍꯣꯏ ꯈꯪꯉꯦ
ꯈꯣꯏꯌꯨꯝ ꯄꯨꯟ ꯄꯨꯜꯂ ꯀꯣ
ꯎꯝ ꯎꯝ ꯀꯗꯥꯏꯗꯒꯤ ꯀꯣꯏꯕ ꯆꯠꯄ꯭ꯔꯥ ꯅꯣꯏ
ꯈꯣꯏ ꯂꯩꯁꯥꯕꯤ ꯈꯣꯏ ꯈꯨꯟꯗꯁꯨ ꯆꯠꯂꯦ ꯑꯗꯨꯒ ꯑꯁ ꯅꯨꯡꯉꯥꯏꯗꯨ ꯅꯨꯃꯤꯠ ꯅꯣꯡ ꯆꯨꯕꯗꯨ ꯒꯥꯔꯤ ꯒꯥꯔꯤꯁꯨꯅꯦ
ꯑꯦ
ꯒꯥꯔꯤꯁꯨ ꯒꯥꯔꯤ ꯑꯗꯣ ꯆꯠꯇꯦ ꯗꯦ ꯗꯦ ꯗꯦ ꯇꯧꯔꯒ ꯆꯤꯡ ꯀꯥꯕꯗꯣ ꯑꯗꯨ ꯑꯣꯏꯔꯁꯨ ꯁꯨꯡꯇꯣꯛꯇꯦ ꯒꯥꯔꯤꯗꯣ ꯌꯥꯝ ꯅꯨꯡꯁꯤ ꯌꯦꯡꯉꯪꯕ꯭ꯔꯥ ꯆꯤꯡꯕꯁꯤ ꯒꯥꯔꯤꯗꯣ ꯌꯥꯝ ꯀꯜꯂꯦ ꯁꯦꯡ
ꯏꯁ ꯑꯦ ꯁꯥꯏꯌꯦ ꯏꯆꯦꯗ ꯍꯥꯏꯌꯦ ꯏꯄꯨꯟꯁꯤꯅ ꯑꯗꯨꯒꯨꯝꯕ ꯂꯝꯕꯤꯁꯨ ꯃꯥꯒꯤ ꯍꯥꯡꯇꯪ ꯍꯥꯡꯇꯪꯇ ꯆꯠꯈ꯭ꯔꯦ ꯃꯥꯒꯤ ꯂꯩꯁꯥꯕꯤꯗ ꯄꯤꯔꯤꯅꯤ ꯒꯥꯏꯗ ꯂꯝ ꯃꯤ ꯑꯅꯤ ꯀꯩꯅꯣ ꯃꯥ ꯒꯥꯔꯤ ꯑꯅꯤ ꯂꯛꯅꯕ ꯌꯥꯝ ꯋꯥꯕꯗꯨꯕꯨ ꯂꯝꯕꯤꯅ ꯂꯝꯕꯤ ꯅꯨꯡꯉꯥꯏꯇꯕꯒ ꯍꯥꯏꯌꯦ
ꯃꯥꯒꯤꯁꯦ ꯑꯗꯨꯃꯥꯏꯅ ꯅꯣꯛꯊꯤꯔꯤꯅꯦꯕ
ꯍꯣꯏ ꯅꯣꯛꯊꯤꯔꯤꯅꯦ
ꯑꯩꯅꯗꯤ ꯃꯥꯒ ꯆꯠꯃꯤꯟꯅꯩꯅ ꯍꯔꯥꯎꯔꯒ ꯃꯥꯅ ꯅꯣꯛꯊꯤꯔꯤꯕ
ꯍꯣꯏ ꯃꯥꯅ ꯅꯣꯛꯊꯤꯕꯅꯦ
ꯐꯩ ꯐꯩ ꯃꯥ ꯂꯩꯔꯝꯁꯅꯨꯕ ꯃꯥ ꯈꯪꯅꯤ
ꯑꯗꯨꯒ ꯑꯃꯥ ꯍꯥꯏꯌꯦ ꯑꯥ ꯀꯔꯤꯔ ꯑꯐꯥꯗ꯭ꯔꯁ ꯗꯦ ꯅꯨꯃꯤꯠꯇꯥ ꯍꯥꯏꯕ꯭ꯔꯥ ꯅꯣꯏ ꯀꯦꯛ ꯂꯧꯕ
ꯐꯥꯗꯔꯁ ꯗꯦ ꯅꯨꯃꯤꯠꯇꯅꯦ ꯗꯨ ꯅꯨꯃꯤꯠꯇꯅꯦ ꯑꯩꯈꯣꯏ ꯆꯠꯄꯗꯣ
ꯑꯣ ꯑꯃ ꯑꯃꯥꯔꯛꯁꯨ ꯅꯕꯥꯅꯤꯈꯛꯁꯨ ꯆꯠꯄ ꯃꯥꯜꯂꯦꯀꯣ ꯑꯗꯨ ꯏꯃꯥꯟꯅꯕꯤ ꯌꯥꯎꯗꯕꯤꯗ
ꯈꯨꯔꯨꯝꯕ
ꯏꯃꯥꯟꯅꯕꯤ ꯌꯥꯎꯋꯦꯅ ꯑꯗꯨ ꯅꯨꯃꯤꯠꯇꯤ ꯑꯗꯣ ꯃꯃꯥꯅ ꯀꯣꯜ ꯌꯥꯝ ꯇꯧꯔꯛꯑꯦ ꯍꯥꯏꯕꯗꯣ
ꯑꯣ
ꯑꯗꯨ ꯅꯨꯃꯤꯠ ꯀꯣꯏꯕꯖꯥꯂꯥ ꯑꯗꯨ ꯅꯠꯇꯕ ꯅꯕꯥꯅꯤ ꯃꯥ ꯊꯤꯟꯕ ꯆꯠꯂꯦ ꯍꯥꯏꯕ꯭ꯔꯥ ꯄꯣꯠ ꯊꯤꯟꯕ ꯆꯠꯂꯦ ꯍꯥꯏꯕ꯭ꯔꯥ ꯆꯠꯂꯦ ꯍꯥꯏꯕꯗꯨꯗꯤ
ꯃꯥ ꯊꯤꯟꯕ ꯆꯠꯄ ꯀꯥꯏꯗꯔ ꯃꯣꯏ
ꯃꯣꯏ ꯈꯨꯟꯔꯣꯝꯗ ꯃꯥꯜꯂꯦ ꯅꯣꯏ ꯄꯣꯠꯆꯩ ꯊꯤꯟꯕ ꯆꯠꯄ꯭ꯔꯥ ꯃꯥ
ꯑꯣ ꯑꯣ ꯑꯣ ꯆꯠꯂꯦ ꯆꯠꯂꯦ ꯑꯩꯈꯣꯏꯗꯣ ꯑꯃꯥꯔꯛ ꯆꯠꯂꯦ
ꯑꯗꯨ ꯂꯞ ꯑꯗꯨꯒꯤ ꯋꯥꯔꯤꯅꯤ ꯃꯥꯅ
ꯃꯥ ꯃꯥ ꯃꯥ ꯃꯥ ꯊꯤꯟꯕ ꯆꯠꯂꯦꯕꯀꯣ ꯗꯨ ꯑꯗꯨ ꯑꯗꯨ ꯅꯨꯃꯤꯠ ꯈꯣꯏ ꯆꯠꯄ ꯂꯝꯕꯤꯗꯨꯗꯤ ꯌꯥꯝ ꯅꯨꯡꯉꯥꯏꯌꯦ
ꯎꯝ
ꯁꯤꯅꯔꯤꯒ ꯐꯖꯕꯅꯦ ꯗꯣ ꯍꯥꯟꯅ ꯑꯩꯈꯣꯏ ꯆꯠꯄ ꯅꯨꯃꯤꯠꯇꯨꯗꯤ ꯀꯥꯏꯗꯒꯤ ꯑꯩꯁꯨ ꯆꯠꯅꯤꯡꯗꯦ ꯑꯗꯨꯗꯤ ꯑꯃꯨꯛ ꯍꯟꯅ
ꯇꯣꯛꯅꯔꯁꯦꯅ ꯈꯟꯕꯅꯤꯅꯦ
ꯍꯦꯟꯖꯤꯜꯂꯦ ꯅꯪꯁꯨ
ꯅꯥꯅ ꯂꯨꯍꯣꯡꯕ ꯅꯨꯃꯤꯠꯇꯨ ꯗꯨꯛꯌꯥꯝ ꯊꯤꯕ ꯂꯝꯕꯤ ꯆꯠꯀꯦꯔꯣ
ꯂꯨꯍꯣꯡꯕ ꯀꯥꯟꯗꯗꯤ ꯑꯩꯈꯣꯏꯗꯤ ꯑꯩꯈꯣꯏ ꯆꯠꯅꯕ꯭ꯔꯣꯅꯦ ꯂꯨꯍꯣꯡꯕ ꯒꯥꯟꯗꯥ ꯑꯥ ꯅꯨꯄꯤ ꯈꯣꯏꯗꯣ ꯎꯝ ꯎꯝ ꯎꯝ ꯎꯝ ꯍꯣꯏ
ꯁꯦꯅꯥꯞꯇꯤ ꯀꯥꯏꯗꯒꯤ ꯃꯣꯏ ꯂꯝꯕꯤꯅꯤꯅ ꯎꯨꯠ
ꯑꯗꯨ ꯑꯗꯨ ꯑꯩꯈꯣꯏ ꯍꯥꯟꯅ ꯆꯠꯄ ꯂꯝꯕꯤꯗꯣ ꯑꯍꯧꯕꯗꯒꯤ ꯅꯨꯡꯉꯥꯏꯇ꯭ꯔꯦ ꯑꯗꯨꯗꯤ
ꯕꯤ
ꯍꯧꯖꯤꯛꯀꯤ ꯑꯩꯅꯦꯟ ꯗꯨ ꯏꯔꯣꯅꯨꯄꯤ ꯑꯗꯨꯅꯦ ꯑꯗꯨ ꯈꯣꯏ ꯑꯍꯨꯝ ꯆꯠꯄꯗꯣ ꯑꯗꯨ ꯅꯨꯃꯤꯠꯇꯤ ꯈꯔ ꯅꯨꯡꯉꯥꯏꯑꯦꯕ ꯂꯝꯕꯤꯗꯣ ꯁꯤꯅꯔꯤꯁꯨ ꯌꯥꯝ ꯐꯖꯩꯌꯦ ꯃꯣꯏꯒꯤ ꯀꯣꯏ ꯀꯣꯏꯂꯥꯁ ꯀꯣꯏꯂꯥꯁꯁꯨ ꯌꯥꯝ ꯗꯨ ꯈꯣ ꯂꯣꯏꯕ ꯐꯥꯎ ꯊꯥꯏꯌꯦꯕ ꯑꯗꯨꯉꯥꯏꯕꯗꯣ ꯑꯗꯨ ꯃꯥꯅꯗꯤ ꯑꯥ ꯀꯔꯤ ꯀꯔꯤ ꯍꯥꯏꯔꯤꯕ
ꯅꯣꯏ ꯂꯝꯕꯤ ꯅꯨꯡꯉꯥꯏꯇꯕ ꯅꯨꯃꯤꯠꯀꯤꯅꯦ ꯃꯥꯅ ꯍꯥꯏꯕꯗꯣ ꯈꯪꯗꯦ ꯑꯗꯨ ꯁꯤꯟꯅꯔꯤ ꯐꯖꯕꯒꯤꯗꯤ ꯑꯩ ꯈꯪꯗ꯭ꯔꯦ
ꯑꯣ ꯃꯥ ꯃꯥ ꯄꯟꯗꯦ ꯗꯨ ꯁꯤꯅꯔꯤ ꯐꯖꯕ ꯀꯥꯏꯁꯦ ꯑꯊꯤꯕ ꯉꯥꯛ ꯄꯥꯟꯕ ꯄꯟꯕꯅꯦꯕ ꯃꯥꯒꯤꯁꯦ ꯁꯜꯂꯥ
ꯈꯠꯅꯒꯅꯤꯀꯣ ꯍꯣꯔꯦꯟ ꯐꯣꯟ ꯇꯧꯔ ꯀꯔꯤ ꯅꯪ ꯀꯔꯤ ꯀꯔꯤ ꯍꯥꯏꯕ꯭ꯔꯥ ꯍꯥꯏꯔ
ꯊꯖꯕ ꯌꯥꯔꯔꯣꯏꯁꯤ ꯖꯁꯇꯤꯁ ꯖꯁꯇꯤꯁ ꯂꯧꯗꯕ ꯌꯥꯔꯣꯏ
ꯑꯗꯨꯒ ꯑꯩꯅ ꯃꯇꯥꯏꯗ ꯂꯣꯠꯈ꯭ꯔꯕ ꯑꯗꯨ ꯅꯪꯅ ꯍꯜꯂꯛꯄꯥ ꯒꯥꯟꯗ ꯎꯝ ꯑꯩ ꯈꯪꯗꯦ ꯍꯥꯏꯈ꯭ꯔꯅꯤ
ꯎꯝ
ꯅꯪꯃꯛ ꯄꯜꯂꯒ ꯍꯥꯏꯗꯣꯏꯅꯦ ꯃꯥꯅ ꯁꯨꯃꯥꯏ ꯁꯨꯃꯥꯏꯅ ꯍꯥꯏꯌꯦ ꯅꯪ ꯀꯩꯒꯤ ꯅꯪ ꯑꯗꯨꯃꯥꯏꯅ ꯍꯥꯏꯕ꯭ꯔꯥ ꯑꯐꯕ ꯀꯔꯤꯒꯤ ꯄꯟꯗꯕ꯭ꯔꯥꯅ
ꯃꯥꯗꯤ ꯋꯥꯠꯇꯕꯤꯗ ꯃꯥꯁꯨ ꯍꯥꯏꯔꯛꯀꯅꯤ ꯈꯨꯝꯖꯤꯜꯂꯛꯀꯅꯤ
ꯍꯥꯏꯗꯣꯏꯅꯦ ꯑꯩꯗꯣ ꯉꯥꯡꯗꯣ ꯂꯦꯝꯅ ꯊꯥꯔꯣꯏ
ꯎꯝ ꯗ꯭ꯔꯥꯏꯕꯔ ꯅꯨꯡꯉꯥꯏꯅꯤ ꯌꯦꯡꯅꯤ ꯃꯈꯥꯗ ꯃꯥ ꯕ꯭ꯂꯥꯡꯀꯦꯠꯀ ꯁꯨꯞꯔꯒ ꯀꯣ
ꯕ꯭ꯂꯥꯡꯀꯦꯠ ꯃꯅꯨꯡꯗꯥ ꯂꯩꯔꯤꯕꯥ ꯅꯣꯡ ꯆꯨꯕꯅꯤꯅꯥ
ꯍꯣꯏ ꯅꯨꯡꯉꯥꯏꯕꯁꯦ ꯍꯧꯖꯤꯛꯁꯦ ꯃꯤꯂꯣꯏꯅ ꯅꯨꯡꯉꯥꯏ ꯑꯩꯗꯤ ꯃꯊꯛꯀꯥ ꯑꯁꯤꯗ ꯑꯁꯤꯗ ꯏꯅꯥꯎꯅꯨꯄꯥ ꯍꯥꯏꯕꯗꯣ ꯂꯩꯌꯦꯕ ꯑꯩꯅ ꯑꯁꯤ ꯏꯁꯇꯦꯔ ꯍꯦꯛ ꯀꯥꯕꯒ ꯑꯁꯤꯗꯕꯨꯗꯤ ꯐꯝꯗꯣꯏꯁꯦ ꯑꯩꯈꯣꯏꯅꯤꯗꯤ ꯌꯥꯝ ꯅꯨꯡꯉꯥꯏꯇꯦ ꯍꯣꯏ
ꯅꯣꯏ ꯌꯨꯝ ꯖꯦ ꯆꯦꯛ ꯆꯦꯛꯂꯣ ꯅꯠꯇ꯭ꯔꯒ ꯅꯣꯏ ꯍꯧꯖꯤꯛ ꯅꯣꯏ ꯂꯩꯕꯥ ꯔꯦꯟꯗꯣ
ꯀꯔꯤꯔꯣ ꯀꯩꯅꯣꯈꯣꯏꯒꯤꯗꯣ ꯆꯦꯛ ꯅꯠꯇꯦ ꯎꯕꯥꯛꯅꯤ ꯎꯕꯥꯛ ꯅꯪ ꯑꯁꯤ ꯅꯟ ꯅꯃꯥꯟꯅꯕꯤꯈꯣꯢꯒꯤ ꯌꯨꯝꯗꯣ ꯂꯥꯛꯇ꯭ꯔꯤꯕ꯭ꯔꯣ ꯑꯣ ꯑꯣ ꯑꯣ
ꯗꯨꯒꯤꯅꯤ ꯀꯣꯟꯅ ꯑꯩ ꯑꯩ ꯊꯣꯛꯄ ꯀꯥꯟꯗ ꯈꯣꯏ ꯂꯩꯁꯥꯕꯤꯒ ꯂꯥꯛ
ꯎꯝ ꯂꯥꯑꯣ ꯂꯥꯑꯣ ꯂꯥꯑꯣ ꯃꯣꯏ ꯒꯤꯆꯦꯛ ꯀꯂꯥꯏ ꯄꯀꯥꯅꯦ ꯁꯤ ꯑꯗꯨ ꯑꯍꯤꯡꯗꯒ ꯑꯁꯤ ꯃꯊꯛꯁꯤꯗꯤꯀꯣ ꯀꯔꯤꯔꯥ ꯇꯨꯝꯕ ꯍꯦꯛ ꯍꯧꯒꯠꯂꯒ ꯊꯣꯛꯑꯗꯤ ꯇꯥꯕꯒꯤ ꯐꯤꯕꯝꯁꯨ ꯌꯥꯎꯔꯤꯕꯅꯦ ꯑꯍꯝ
ꯈꯣꯢ ꯂꯩꯁꯥꯕꯤꯁꯨ ꯌꯨꯝ ꯌꯦꯡꯕ ꯂꯥꯛꯇꯥꯏꯅꯦ ꯑꯗꯨꯗꯤ
ꯎꯝ ꯂꯥꯑꯦ ꯂꯥꯑꯦ
ꯑꯗꯨ ꯃꯣꯏ ꯔꯦꯟꯗꯣ ꯀ꯭ꯌꯥ ꯍꯥꯏꯕ꯭ꯔꯣ
ꯃꯣꯏꯗꯣ
ꯎꯝ
ꯎꯝ ꯃꯣꯏꯗꯣ ꯃꯊꯛꯀꯤꯗꯤ ꯎꯝ ꯃꯊꯛꯇ ꯊꯝꯗ꯭ꯕꯤ ꯃꯥꯜꯂꯦ ꯑꯗꯨ
ꯑꯩꯅꯗꯤ ꯑꯩꯅ ꯁꯥꯕꯤꯗꯣ ꯃꯊꯟ ꯂꯩꯒꯅꯤ ꯍꯥꯏꯕ꯭ꯔ ꯔꯦꯟꯗꯣ
ꯍꯣꯏ
ꯑꯗꯨꯒꯤ ꯅꯣꯏꯒ ꯑꯗꯨꯝ ꯅꯛ ꯈꯔ ꯅꯛꯅ ꯂꯩꯃꯤꯟꯅꯍꯟꯅꯤꯡꯕ ꯃꯊꯟ ꯂꯩꯒꯅꯤ ꯍꯥꯏꯕꯩ ꯑꯗꯨꯨꯃꯨꯛ ꯀ ꯃꯥ ꯊꯕꯛꯇꯒꯤꯗꯤ ꯑꯃꯨꯛꯀ ꯃꯥꯒꯤ ꯇ꯭ꯔꯦꯅꯤꯡꯗꯒꯤꯗꯤ ꯈꯔ ꯂꯥꯞꯈ꯭ꯔꯕꯣ
ꯎꯝ
ꯑꯗꯨꯝ ꯆꯠꯄꯗꯤ ꯌꯥꯏꯑꯦꯕ ꯍꯣꯏ ꯉꯔꯥꯡ ꯃꯥꯅꯁꯨ ꯍꯥꯏꯌꯦꯕ ꯀꯣ ꯑꯗꯨ ꯃꯊꯟ ꯑꯣꯏꯕꯒꯤ ꯃꯥꯁꯨ ꯀꯣ ꯀꯩꯅꯣ ꯑꯣꯏꯕ ꯑꯗꯨ ꯃꯣꯏ ꯑꯗꯨ ꯂꯩꯕꯅ ꯑꯃꯨꯛꯀ ꯅꯛꯑꯦ ꯍꯥꯏꯕ
ꯍꯣꯏꯗ ꯃꯔꯛ ꯃꯔꯛ ꯑꯗꯨꯝ ꯀꯣꯏꯃꯤꯟꯅꯕꯤꯌꯨ ꯑꯗꯨꯝ ꯀꯥꯎꯅꯕꯤꯌꯨ ꯀꯔꯤ
ꯍꯣꯏꯅꯦ ꯃꯥꯅꯁꯨ ꯍꯥꯏꯌꯦ ꯑꯗꯨ ꯂꯩꯔꯁꯨ ꯂꯩ ꯑꯗꯨ ꯂꯩꯇ꯭ꯔꯁꯨ ꯑꯗꯨꯝ ꯀꯩꯅꯣ ꯑꯣꯏꯕ ꯀꯥꯟꯗ ꯁꯨꯇꯤꯒꯨꯝꯕꯗ ꯀꯣꯏꯁꯦ ꯍꯥꯏꯕ ꯑꯍꯣꯏꯅꯦ ꯍꯣꯏꯅꯦ ꯌꯥꯏꯅꯦ ꯀꯗꯤ ꯀꯣꯏꯔꯒ ꯂꯣꯏꯔꯦ ꯑꯩꯅ ꯍꯥꯏꯕꯅꯦꯕ
ꯑꯩꯈꯣꯏꯅ ꯄꯨꯕ ꯉꯝꯕ ꯍꯥꯏꯕꯕꯨ ꯑꯥ ꯀꯩꯅꯣ ꯂꯨꯄꯥ ꯇꯔꯥꯗꯣ ꯑꯗꯨ ꯃꯉꯥꯏꯔꯦ ꯗꯨꯏꯗꯨꯗꯤ ꯉꯝꯖꯔꯔꯣꯏ
ꯄ꯭ꯔꯨꯕꯤꯡ
ꯄꯨꯕꯤꯒꯅꯤꯅ ꯀꯔꯤꯔꯣ ꯄꯩꯁꯥ ꯂꯩꯔꯗꯤ ꯄꯨꯒꯅꯤ ꯄꯩꯁꯥ ꯌꯥꯝꯗꯕ ꯃꯐꯝ ꯑꯃꯗ ꯑꯗꯨ ꯀꯩꯅꯣꯒꯨꯝꯕꯗꯤ ꯅꯠꯇꯦꯀꯣ
ꯀꯪ ꯗꯣꯏꯔ ꯅꯣꯏꯖꯦ ꯀꯪꯂꯥꯗꯤ ꯐꯖꯅ ꯆꯠꯍꯟꯅꯤ ꯑꯗꯨ
ꯍꯣꯏ
ꯀꯪꯂꯥꯗꯤ ꯇ꯭ꯔꯥ ꯉꯥꯛꯇꯅꯤꯅ ꯇꯤꯀꯦꯠꯇꯣ
ꯑꯧ ꯑꯗꯨ ꯍꯥꯏꯕꯅꯦꯕ ꯅꯪꯗꯣ ꯑꯗꯨꯃꯥꯏ ꯍꯥꯏꯔꯛꯀꯅꯨ ꯍꯥꯏꯕꯅꯦ ꯅꯪ ꯄꯥꯛ ꯊꯥꯖꯤꯜꯂꯛꯀꯅꯤ ꯌꯦꯡꯉꯣ ꯍꯧꯖꯤꯛ ꯑꯩꯅ ꯆꯥꯛ ꯊꯣꯡꯈ꯭ꯔꯕ꯭ꯔꯣ ꯅꯪ
ꯀꯗꯥꯏꯗꯩ
ꯅꯊꯟꯇꯔꯣ ꯀꯦꯔꯤꯌꯦ
ꯎꯝ ꯑꯩ ꯈꯣꯡꯕꯤꯒꯁꯦ ꯈꯨꯖꯤꯟ ꯀꯛ
ꯎꯝ ꯅꯥꯊꯟꯇꯔꯣ ꯆꯥꯛ ꯆꯥꯅꯤꯡꯉꯥꯏ
ꯊꯟ ꯎꯝ ꯃꯣꯏ ꯂꯣꯏ ꯊꯥꯕꯛ ꯆꯠꯈ꯭ꯔꯦ
ꯂꯩꯁꯥꯕꯤꯒꯨꯝꯕ ꯂꯩ ꯂꯩꯁꯥꯕꯤꯒꯨꯝꯕ ꯂꯩꯔꯗꯤ ꯄꯨꯔꯥ ꯂꯥꯛꯀꯗꯧꯕ ꯁꯨꯇꯤ ꯅꯨꯃꯤꯠꯇ ꯀꯩꯅꯣ ꯏꯁꯇꯤ
ꯅꯣꯛꯅꯤꯡꯕ ꯀꯩꯅꯣꯗ ꯍꯥꯏꯗꯣꯛꯀꯦꯕ ꯑꯗꯨꯃꯥꯏꯅ ꯍꯥꯏꯌꯦ ꯍꯥꯏꯔꯒ
ꯍꯦ ꯍꯦ ꯂꯣꯏꯔꯦ ꯑꯗꯨꯝꯃꯥꯏ ꯍꯥꯏ
ꯅꯣꯏꯒꯤꯁꯤ ꯌꯥꯝ ꯇꯣꯛꯁꯤꯛ ꯃꯜꯂꯦ ꯍꯥ
ꯑꯩꯈꯣꯏꯅꯤ ꯑꯩꯈꯣꯏꯅꯤ ꯉꯥꯡꯅꯩ ꯍꯥꯏꯕ ꯐꯥꯎ ꯍꯥꯏꯕ ꯌꯥꯔꯣꯏꯗꯕꯅꯤ ꯁꯥꯎꯔꯛꯀꯗꯕꯅꯤ
ꯀꯥꯟꯗꯗꯤ ꯃꯥꯟꯗꯦ ꯑꯗꯨꯒꯨꯝꯕꯗꯤ
ꯅꯠꯇꯦ ꯅꯠꯇꯦ ꯑꯩꯅ ꯍꯥꯏꯕꯗꯤ ꯑꯩ ꯍꯧꯖꯤꯛꯇꯣ ꯑꯩꯈꯣꯏꯅꯤ ꯁꯥꯎꯅꯔ ꯂꯩꯕꯅꯦꯕ ꯑꯩꯗꯣ ꯃꯥ ꯑꯗꯣ ꯑꯌꯨꯛ ꯉꯟꯇꯥ ꯀꯣꯜ ꯇꯧꯔꯛꯄꯅꯦꯕ ꯈꯪꯕ꯭ꯔꯥ
ꯎꯝ
ꯑꯗꯨ ꯑꯩꯒꯤ ꯐꯣꯟꯗꯣ ꯏꯅꯥꯛꯇ ꯂꯩꯕꯒꯤ ꯑꯩꯗꯣ ꯈꯪꯕꯅꯦꯕ ꯈꯪꯉ ꯍꯧꯒꯠꯂꯒ ꯀꯟꯅ ꯈꯨꯝꯈ꯭ꯔꯦ ꯈꯔ ꯀꯟꯅ ꯈꯨꯝꯕꯅꯦꯕ
ꯎꯝ
ꯑꯗꯨꯒ ꯑꯃꯨꯛꯀ ꯏꯌꯥꯝꯕ ꯈꯣꯏꯗꯨ ꯇꯨꯝꯂꯕ ꯑꯩꯗꯣ ꯑꯃꯨꯛꯀ ꯇꯞꯅ ꯈꯨꯝꯃꯛ ꯄꯒꯤ ꯃꯥꯅ ꯑꯣ ꯉꯁꯥꯏꯗꯒꯤ ꯍꯧꯒꯠꯂ ꯂꯩꯔꯒ ꯍꯧꯖꯤꯛꯅ ꯑꯃꯨꯛꯀ ꯇꯨꯝꯕ ꯁꯥꯕꯅꯦ ꯍꯥꯏꯌꯦ ꯑꯩꯉꯣꯟꯗ ꯗꯣ ꯑꯩꯅ ꯃꯉꯣꯟꯗ ꯅꯠꯇꯦ ꯑꯩꯗꯣ ꯐꯣꯟꯗꯣ ꯏꯅꯥꯛꯇ ꯊꯝꯕꯅꯦ ꯑꯗꯨꯒꯤ ꯅꯪ ꯅꯪꯅ ꯇꯧꯔꯛꯄꯗꯣ ꯑꯩ ꯇꯥꯔꯒ ꯀꯔꯤ ꯈꯪꯉꯒ ꯍꯧꯒꯠꯂꯒ ꯑꯩꯗꯣ ꯈꯔ ꯀꯟꯅ ꯈꯨꯝꯃꯅꯦ ꯑꯗꯨꯒꯤ ꯏꯌꯥꯝꯕ ꯑꯩꯈꯣꯏꯗ ꯇꯨꯝꯕꯒꯤ ꯑꯩꯗꯣ ꯑꯃꯨꯛꯀ ꯇꯞꯅ ꯈꯨꯝꯃꯅꯤ ꯇꯞꯅ ꯍꯥꯏꯔꯛꯄꯅꯦ ꯍꯥꯏꯔꯦ ꯗꯣ ꯑꯩꯉꯣꯟ ꯆꯤꯟꯊꯤꯕꯒꯤ ꯇꯦꯢꯞꯇ ꯑꯗꯨꯝ ꯇꯧꯕꯒꯤ ꯈꯥꯠꯅꯒꯤꯕ
ꯎꯝ ꯁꯨꯒꯨꯝ ꯈꯠꯅꯕ ꯂꯩ ꯑꯁ ꯀꯔꯤꯔꯥ ꯑꯗꯨꯒꯤ ꯃꯔꯝꯗꯕꯨ
ꯑꯩꯗꯣ ꯑꯩ ꯑꯩ ꯂꯥꯟꯕ꯭ꯔꯣꯗꯨ ꯑꯩ
ꯑꯗꯨ ꯂꯥꯟꯗꯦ ꯂꯥꯟꯗꯦ ꯂꯥꯟꯗꯦ
ꯅꯪꯒꯤꯗꯣ ꯎꯁꯤꯠꯇꯕ ꯑꯃꯌꯥꯎꯔꯦ
ꯅꯠꯊꯦ ꯂꯥꯟꯗꯦ ꯍꯥꯏꯕꯅꯦ ꯑꯥꯏ ꯂꯥꯜꯂꯦ ꯂꯥꯜꯂꯦ ꯍꯥꯏꯒꯦꯔꯣ ꯑꯗꯨꯗꯤ ꯍꯣꯏ ꯅꯪ ꯌꯥꯝ ꯂꯥꯟꯕꯅꯦ ꯅꯪ ꯀꯅꯥꯅꯥ ꯀꯟꯅ ꯈꯨꯝꯂꯝꯃꯣ ꯍꯥꯏꯕ꯭ꯔꯥ ꯍꯥ ꯀꯅꯥꯅ ꯀꯟꯅ ꯈꯨꯝꯂꯣ ꯍꯥꯏꯕꯔꯥ
ꯗꯣ ꯅꯔꯨꯞ ꯅꯨꯄꯤꯗꯨꯗꯤ ꯃꯔꯛ ꯃꯔꯛ ꯂꯥꯛꯇꯕ꯭ꯔꯣ
ꯄꯤꯔꯨꯛ ꯅꯨꯄꯤ ꯀꯔꯝꯕꯔꯣ ꯑꯩꯈꯣꯏ ꯁ꯭ꯀꯨꯜ ꯀꯥꯃꯤꯟꯅꯕꯗꯨꯔꯣ
ꯍꯣꯏ ꯍꯣꯏ
ꯏꯁ ꯃꯣꯏꯒꯤ ꯑꯣꯏꯅ ꯆꯠꯂꯤ ꯍꯥ ꯃꯣꯏ ꯃꯣꯏꯉꯣꯟꯗꯗꯤ ꯑꯃꯔꯛ ꯆꯠꯂꯦꯕ ꯑꯗꯨ ꯏꯔꯨꯞ ꯅꯨꯄꯤꯗꯨ ꯕꯦꯠꯅꯦ ꯈꯪꯕ꯭ꯔꯥ
ꯃꯥꯗꯣ ꯑꯩꯈꯣꯏꯅ ꯍꯥꯏꯕꯅꯦꯕ ꯃꯣꯏꯔꯣꯝꯗ ꯑꯃ ꯂꯩꯌꯦꯕꯀꯣ ꯂꯣꯇꯁ ꯁꯥꯠ
ꯎꯝ ꯎꯝ
ꯆꯠꯄꯤ ꯆꯠꯁꯦ ꯍꯥꯏꯔꯒꯀꯣ ꯃꯣꯏꯒꯤ ꯅꯛꯅꯕ ꯔꯤꯇ꯭ꯔꯤꯠ ꯑꯃꯗꯗꯤ ꯄꯨꯕꯤꯕꯅꯦ ꯄꯨꯕꯅꯦꯕ ꯑꯩꯈꯣꯏꯖꯨ ꯆꯠꯂꯦꯕ ꯑꯗꯨꯗꯕꯨꯗꯤ ꯑꯗꯨꯒ ꯑꯁ ꯂꯣꯇꯁ ꯁꯥꯠꯄ ꯀꯥꯟꯗ ꯆꯠꯍꯟꯗꯕꯤꯒꯤ ꯈꯔ ꯋꯥꯔꯧꯕꯅꯦꯕ ꯋꯥꯔꯧꯅ ꯂꯩꯕ ꯀꯥꯟꯁꯤꯗ ꯃꯥꯅ ꯆꯠꯈ꯭ꯔꯕ ꯑꯗꯨꯒ ꯐꯣꯇꯣꯒ ꯊꯥꯒꯠꯂꯛꯄ ꯍꯨꯡ ꯂꯥꯏꯛ ꯇꯧꯕꯤꯗꯦ ꯁꯥꯎꯅꯤꯡꯔꯒ ꯁ꯭ꯇꯦꯇꯁꯇꯒ ꯍꯥꯞꯄ ꯁꯥꯕꯅꯦ ꯑꯗꯨꯒ ꯑꯗꯨꯗꯤ ꯄ꯭ꯔꯥꯏꯚꯦꯠ ꯒꯥꯔꯤꯅ ꯆꯠꯅꯤꯡꯉꯥꯏꯅꯦ ꯑꯗꯨꯒꯤ ꯄꯨꯗꯕꯅꯦ ꯀꯍꯥꯏ ꯍꯨꯡ ꯃꯥꯗꯣ ꯃꯥ ꯀꯣꯂꯦꯖ ꯀꯥꯕꯗ ꯅꯛꯑꯦꯕꯀꯣ ꯑꯁꯤ ꯀꯩꯅꯣꯗꯅꯦꯕ ꯑꯁꯤ ꯕꯖꯥꯔꯗ ꯇꯥꯏꯌꯦ ꯕꯥ ꯑꯗꯨꯒꯤ ꯍꯣꯏ ꯑꯗꯨꯒꯤ ꯑꯩꯅꯗꯤ ꯑꯁ ꯑꯗꯨꯝ ꯃꯔꯛꯇ ꯂꯥꯛꯑꯗꯤ ꯆꯪꯂꯛ ꯄꯨ ꯌꯥꯕꯅꯤ ꯑꯩꯅꯕꯨꯗꯤ ꯍꯥꯏꯕꯅꯤ ꯈꯪꯗꯦ ꯍꯣꯏ ꯍꯣꯏꯗꯤ ꯍꯥꯏꯌꯦ ꯑꯗꯨ ꯈꯪꯗꯦ
ꯅꯪ ꯅꯪꯗꯤ ꯀꯣꯂꯦꯖ ꯇꯝꯗ꯭ꯔꯕꯣ
ꯑꯩꯔꯣ ꯑꯦꯠꯃꯤꯁꯟ ꯇꯧꯔꯒ ꯊꯝꯃꯦ ꯑꯗꯨ ꯈꯛ ꯈꯪꯗꯦ ꯑꯗꯨ ꯑꯩꯗꯣ
ꯎꯝ
ꯑꯦꯠꯃꯤꯁꯟ ꯇꯧꯕ ꯉꯥꯟꯁꯨ ꯑꯩ ꯆꯠꯇꯦꯕ ꯑꯗꯨꯒꯤ ꯒ꯭ꯔꯨꯞꯇꯁꯨ ꯍꯥꯞꯄꯤꯗ꯭ꯔꯕ꯭ꯔꯥ ꯈꯪꯗ꯭ꯔꯦ ꯁ꯭ꯀꯨꯜ ꯏꯟꯐꯣꯔꯃꯦꯁꯟꯁꯨ ꯀꯨꯔꯤꯁꯨ ꯈꯪꯗꯦ ꯀꯥꯕ꯭ꯔꯥ ꯀꯥꯕ ꯍꯧꯈ꯭ꯔꯕ꯭ꯔꯁꯨ ꯈꯪꯗꯦ ꯏꯃꯥꯟꯅꯕꯤꯍꯣꯏ ꯍꯪꯉꯨꯔꯁꯨ ꯃꯣꯏꯁꯨ ꯈꯪꯗꯦ ꯑꯗꯨꯝ ꯑꯥꯗ ꯂꯩꯕ ꯈꯣꯏꯁꯨ
ꯆꯞ ꯃꯥꯟꯅꯕ ꯉꯥꯛꯇ
ꯍꯣꯏ ꯑꯩꯕꯨꯗꯤ ꯒ꯭ꯔꯨꯞ ꯑꯦꯠ ꯇꯧꯗꯦ ꯍꯥꯏ ꯃꯥ ꯃꯣꯏꯗꯤ ꯗꯨꯛ ꯅꯛꯄꯗꯨꯕꯨ ꯑꯗꯨ ꯈꯪꯗꯕ ꯃꯥꯜꯂꯦ ꯃꯣꯏꯁꯨ
ꯃꯣꯏ ꯍꯧꯖꯤꯛ ꯅꯣꯇꯤꯐꯤꯀꯦꯁꯟ ꯑꯅꯧꯕ ꯑꯃ ꯊꯣꯛꯄꯅꯦꯕꯀꯣ ꯁ꯭ꯀꯨꯜꯒꯤ
ꯎꯝ